ꯑ ꯏ ꯅꯪ ꯈꯨꯟꯗꯤ ꯑꯣꯀ ꯆꯥꯂꯣꯏꯗ꯭ꯔꯣ
ꯁꯞꯗꯤ ꯆꯠꯅꯤꯡꯕꯅꯤꯅꯦ
ꯎꯝ
ꯃꯊꯪ ꯊꯥꯗ ꯑꯃꯨꯛꯀ ꯆꯠꯁꯤꯔ ꯍꯥꯏꯅ ꯂꯩꯕꯅꯦ ꯈꯜꯂꯤꯔꯦ
ꯑ ꯅꯪꯗꯤ ꯅꯪꯒꯤ ꯐꯥꯔꯝ ꯂꯩꯕꯅꯤꯅ ꯄꯩꯁꯥ ꯇꯥꯟꯐꯝ ꯂꯩꯕꯅꯤꯅꯍ ꯅꯨꯡꯉꯥꯏꯔꯅꯦ
ꯌꯥꯔꯦꯗ ꯍꯗꯤ
ꯔ ꯔꯁ ꯀꯂꯣ ꯀꯣꯂꯒꯤꯦ ꯒꯥꯔꯗꯦꯟꯁꯨ ꯇꯧꯕ ꯂꯩ ꯍꯥꯏꯗꯣꯏꯅꯦ
ꯎꯝ
ꯍꯣꯏꯗꯤ ꯄꯩꯁꯥꯁꯨ ꯄꯥꯏꯗꯅꯤ ꯂꯥꯛ ꯋꯥꯔꯗ ꯍꯥꯄꯥꯜ ꯑꯩꯒꯤ ꯋꯥꯈꯗꯤꯀ ꯍꯁꯤ ꯍꯥꯁꯤ ꯁꯍꯤꯁꯦ ꯂꯑꯒ ꯃꯗꯤ ꯈꯔ ꯀꯣꯏ ꯎꯈꯣꯏ ꯃꯥꯔꯋꯥ ꯂ ꯂꯩ ꯆꯛꯇꯅꯥ
ꯎꯝ
ꯁꯨꯂꯅ ꯃꯥ ꯀꯔꯤ ꯀꯔꯤꯂ ꯑ ꯀꯣꯏꯗꯁꯨ ꯍꯔꯥꯛꯇꯅꯦ
ꯑꯣ
ꯪ ꯅꯪ ꯅꯪ ꯅꯪ ꯔꯝꯗ ꯂꯥꯛꯄꯔꯃ
ꯑꯩ ꯑꯩꯉꯣꯟꯗ ꯂꯩꯔꯝꯕꯅꯤꯅꯦ
ꯎ ꯅꯍꯥꯟꯅ ꯂꯩꯔꯝꯕ꯭ꯔꯣ
ꯅꯨꯃꯤꯠ ꯑꯃ ꯑꯅꯤ ꯅꯨꯃꯤꯠ ꯑꯅꯤ ꯑꯍꯨꯝ ꯂꯩꯔꯝꯕꯅꯦ
ꯑꯥ ꯑꯗꯨꯕꯨꯗꯤ ꯄꯇꯤ ꯐꯖꯅ ꯇꯧꯔꯝꯒꯅꯤ ꯑꯗꯨꯗꯤ
ꯇꯧ ꯇꯧꯕꯗꯤ ꯇꯧꯋꯤ ꯍꯣꯏ ꯌꯥꯝ ꯀꯟꯗꯤ ꯇꯧꯗꯗ
ꯀꯅꯥ ꯀꯅꯥ ꯅ ꯅꯔꯅꯤ ꯀ ꯇꯔ
ꯏꯕꯥꯅꯤ ꯏꯕꯥꯅꯤ ꯏꯕꯥꯅꯤꯅꯤꯅꯦ ꯍꯣꯏ ꯆꯥꯛ ꯆꯥꯔꯝꯗꯥꯏꯗ ꯈꯖꯤꯛ ꯈꯖꯤꯛ ꯇꯧꯕꯗꯨ ꯅꯝꯕ ꯀꯩꯅꯣ ꯇꯧꯅꯤ ꯍꯩꯕꯤꯗꯤ ꯑꯣꯏꯗꯦ
ꯑꯩꯗꯤ ꯃꯥ ꯀꯥꯏꯗ ꯆ ꯀꯔ ꯋꯥꯅ ꯈꯜꯅꯦ ꯑꯩꯗꯤ ꯑ ꯑꯣꯏꯣꯏꯗꯁꯨ ꯑꯇ ꯍꯥꯏꯇꯦ ꯁꯨꯃꯥꯏꯅ ꯆꯈꯅꯤ ꯆꯈ꯭ꯔꯦ ꯏꯅ ꯃꯥ ꯐꯔꯤ ꯇꯝꯅꯤꯡꯉꯒ
ꯃꯥꯁꯇꯥꯔ ꯇꯧꯅꯤ ꯍꯥꯏꯅꯦ
ꯑꯩꯁ ꯑꯗꯨꯣ ꯃꯁꯥꯗꯣ
ꯃꯥꯏ ꯁꯕꯖꯦꯛꯇꯣ ꯑꯣꯏꯔꯕꯅꯤꯅ
ꯑꯥ
ꯌꯥꯝ ꯁꯥꯏ ꯍꯥꯏꯅ ꯑꯗꯨꯗꯁꯨ
ꯑ ꯀꯅꯥ ꯀꯅꯥ ꯂ ꯃꯗ ꯂ ꯑꯗꯨꯗ
ꯍꯁꯇ ꯍꯁꯇꯌꯥꯦꯜꯗꯅꯤ ꯍꯥꯏ
ꯑ ꯃꯥꯕꯨꯗꯤ ꯀꯅꯥ ꯂꯥꯏꯅ ꯄꯤꯨꯔꯣꯅꯦ
ꯑ ꯈꯪꯗꯗ ꯀꯅꯥꯅ ꯄꯤꯖꯥꯂ
ꯅꯨꯄꯤꯅ ꯑ ꯎꯝ ꯅꯨꯄꯤꯃ ꯑꯩꯈꯣꯏ ꯏꯁꯄꯣꯔꯠ ꯇꯧꯕꯗ ꯑ ꯁꯥꯎꯅ ꯄꯤꯔꯣ ꯃꯥꯁꯨ ꯁꯀ꯭ꯔ ꯃꯥꯅꯦꯗꯤꯗꯤ
ꯀꯅꯥꯅꯣꯅꯦ ꯈꯔ ꯈꯔ ꯆꯥꯎꯕ ꯍꯥꯏꯗꯤ
ꯑ ꯃꯨ ꯋꯥ ꯃꯥ ꯂꯩꯗ ꯑꯈꯂ ꯋꯥꯅꯒ
ꯑꯣ ꯑꯣ ꯑ ꯈꯥꯏ ꯈꯥꯏ
ꯑꯗꯨꯗ ꯅꯨ ꯄꯁ ꯃꯥꯗꯤ
ꯃꯣꯏꯗꯤ ꯃꯁꯇꯥꯔ ꯇꯧꯔꯝꯃꯤ ꯁ꯭ꯋꯥꯏꯗ ꯑꯩꯈꯣꯏꯒꯤ ꯀꯣꯂꯦꯖꯇꯨꯗ
ꯑꯣꯈꯈꯒꯤ ꯃ ꯃꯁ ꯃꯅꯦ ꯑꯩꯈꯣꯏꯒꯤ ꯕꯦꯁ ꯑꯩꯈꯣꯏꯒꯤ ꯑꯩꯈꯣꯏꯒꯤ ꯁꯕꯖꯦꯛꯇ
ꯑꯩꯈꯣꯏꯒꯤ ꯃꯤ ꯈꯔꯗꯤ ꯑꯗꯨꯝ ꯇꯧꯍꯧꯋꯦ ꯏꯌꯥꯝꯕ ꯅꯨꯄꯤ ꯀꯥꯡꯕꯨ ꯇꯧꯋꯤꯅꯦ
ꯁꯥꯔ ꯁꯔ ꯃꯥꯅꯗꯣ
ꯎꯝ
ꯣꯏ ꯏꯂ ꯀꯥꯏꯗ ꯅꯪꯉꯣꯟꯗ ꯍꯪꯉꯦ ꯃꯥꯗꯤ ꯌꯨꯝ ꯆꯠꯈ꯭ꯔꯕ꯭ꯔꯥꯅꯥ
ꯎꯝ
ꯅꯣꯏꯁꯨ ꯀꯔꯤ ꯇꯗ ꯅꯣꯏ ꯅꯣꯏ ꯀꯔꯤꯒꯤ ꯑꯃꯨꯛꯀꯥ ꯀꯥꯗꯕ꯭ꯔꯥꯅ ꯀ‌ꯣ ꯑꯥ
ꯑꯩꯈꯣꯏꯗꯤ ꯑꯩꯈꯣꯏꯗꯤ ꯖꯣꯕ ꯊꯤꯕꯒꯤꯅꯤ ꯍꯥꯏꯒꯗꯕꯅꯤꯅꯦ
ꯑꯗꯤ ꯍꯥꯟꯅ ꯊꯤꯒꯦꯅ ꯊꯤꯕꯅꯦꯩꯅ ꯑꯩ ꯀ
ꯅꯣꯡꯃ ꯑꯍꯥꯎꯕ ꯊꯣꯡꯒ ꯆꯥꯛ ꯆꯥꯛꯇꯤ ꯑꯃꯝꯇ ꯀꯥꯎꯕꯤꯌꯨꯗ ꯅꯣꯏꯁꯨ
ꯀꯅꯤ
ꯎꯝ
ꯁꯨ ꯏꯁꯤꯡꯁꯤꯡꯒꯨꯝꯕ ꯇ ꯂꯩꯣꯅ ꯆꯂꯝ
ꯃꯤ ꯍꯧꯖꯤꯛ ꯅꯣꯏ ꯅꯣꯏꯒꯤ ꯔꯦꯟꯗꯣ ꯔꯨꯝ ꯂꯣꯏꯅ ꯐꯨꯜ ꯑꯣꯏꯕ꯭ꯔꯥ
ꯍꯥꯥ ꯑꯦꯕꯤꯁ ꯂ ꯐ ꯑꯣꯏ
ꯈꯂꯤ ꯂꯩꯔꯦ
ꯐꯅꯥ ꯑꯅꯤꯕꯨꯗꯤ ꯂꯩꯥꯏꯔꯦ
ꯑꯣꯝ
ꯑꯗꯨꯗꯥ ꯑꯩꯒꯤ ꯑꯗꯨꯨꯝ ꯉꯛꯇ ꯆꯧꯕꯗꯣ ꯂꯩꯔꯦ
ꯎꯝ
ꯍꯥ ꯑꯔꯦ ꯍ ꯌꯥꯔ
ꯀꯩꯀꯩ ꯊꯕꯛ ꯇꯧꯕ ꯀꯥꯡꯕꯨꯔꯣ ꯏꯁꯇꯨꯗꯦꯟ ꯑꯣꯏꯕ꯭ꯔꯥ
ꯑꯁꯤꯟ ꯃꯥꯄ ꯃꯤ ꯃꯥꯗꯤꯗꯤ ꯑꯦꯛꯖꯝ ꯊ
ꯅꯣꯏ ꯅꯣꯏ ꯀꯥꯡꯕꯨꯗꯣ ꯑꯦꯛꯁꯄꯤꯔꯤꯌꯦꯟ ꯈꯛꯇ ꯂꯩꯃꯤꯟꯅꯕꯅꯤꯅꯦ ꯌꯥꯝ ꯑꯦꯛꯁꯄꯤꯔꯤꯌꯦꯟ ꯂꯩꯔꯝꯗꯧ ꯃꯥꯜꯂꯤꯅꯦ
ꯑꯩ ꯁ ꯁꯝ ꯁꯥꯒꯤ ꯀꯝ ꯊꯒ ꯇꯧ ꯑꯦꯅꯦ ꯑꯁꯤ ꯇꯔꯁ
ꯎꯝ
ꯑꯩ ꯑꯩ ꯑꯈ‌ꯣꯏ
ꯎꯝ
ꯄꯩꯁꯥꯅꯤ ꯌꯥꯝ ꯍꯣꯡꯉꯦꯃꯀꯣ
ꯑꯗꯨ ꯔꯤꯖꯥꯚ ꯊꯣꯛꯈ꯭ꯔꯕ
ꯑꯣꯈ꯭ꯔꯦ
ꯅꯣꯏ ꯅꯣꯏꯗꯤ ꯅꯣꯏ ꯈꯟꯍꯧꯗ꯭ꯔꯦ
ꯎꯝ ꯑꯗꯣ ꯑꯩꯗꯤ ꯑꯩ ꯑꯩꯁꯨ ꯑꯩ ꯀꯣꯏꯁꯟꯗꯗꯤ ꯑꯩꯁꯨ ꯈꯔ ꯈꯪꯕ ꯌꯥꯝꯃꯦꯕꯀꯣ ꯃꯃꯦꯕ ꯑꯗꯨꯒꯤ ꯑꯩ ꯑꯩꯅ ꯊꯥꯖꯕꯗꯤ ꯁꯤ ꯃꯥꯥ ꯏꯕꯥꯅꯤ ꯆꯠꯃꯤꯉꯝꯗꯣ
ꯎꯝ
ꯑꯗꯣ ꯍꯧꯇꯤ ꯃꯥꯗꯁ ꯑꯣꯏꯒꯅꯤꯅ ꯑꯩꯗꯤ ꯐꯖꯅ ꯊꯖꯔꯒ ꯂꯥꯛꯕ
ꯑꯣ
ꯊꯗꯦ
ꯎꯝ
ꯍ ꯃꯇꯝ ꯋꯥꯠꯂꯤꯕ꯭ꯔꯥꯅ ꯏꯁꯣꯔꯅ ꯇꯧꯕ꯭ꯔꯥ ꯈꯪꯗ꯭ꯔꯦ ꯂꯥꯏꯔꯤꯛꯁꯨ ꯀꯟꯅ ꯄꯥꯕ ꯄꯥꯗ꯭ꯔꯦ ꯑꯩꯈꯣꯏꯗꯤ ꯇꯗꯤ ꯂꯩꯔ ꯀꯅ ꯄꯔꯦ
ꯀꯥꯏꯔꯤ ꯍꯦ ꯊꯗꯣ ꯊꯗꯣꯛꯣꯏ ꯀꯅꯤ
ꯅꯪ ꯅꯪ ꯅꯪꯒꯥꯂꯦ ꯃꯤ ꯅꯪꯗ ꯍꯥꯏꯅ ꯍꯪ ꯃꯖ ꯀꯥꯟ ꯀ ꯄꯥꯦ ꯍꯥꯏ
ꯑꯁ ꯋꯥꯔꯤꯁꯦ ꯅꯨꯡꯉꯥꯏꯗꯧꯔꯤꯍꯦ ꯎ
ꯁꯤꯩ ꯍꯅꯦ ꯅꯍꯥꯟ ꯅꯍꯥꯟ ꯃꯣꯃꯣ ꯄꯨꯔꯛꯇꯕꯂꯅꯦ ꯃꯣꯃꯣ ꯂꯎꯒꯦꯅ ꯃꯥ ꯑꯣ ꯕꯤꯔꯌꯥꯅꯤꯒ ꯃꯣꯃꯣꯣ ꯂꯥꯎꯒꯦ ꯅꯠꯇꯦ ꯅꯅꯥꯠꯇꯌꯥ ꯕꯤꯔꯌꯥꯅꯤꯒ ꯀ ꯣꯜꯅ ꯏꯗꯨ
ꯑ
ꯄꯅꯤꯄꯨꯔꯤ ꯄꯅꯤꯄꯔꯤ
ꯑ
ꯄꯨꯔꯤ ꯉꯣ
ꯕ꯭ꯔꯣꯕꯗꯨꯗꯤ ꯌꯨꯝꯍꯟꯈ꯭ꯔꯕꯣ
ꯂꯩ ꯂꯩꯌꯦ ꯊꯁ
ꯀꯔꯤ ꯀꯔꯤ ꯀꯔꯤ ꯀꯔꯤ ꯇꯧꯕꯔ ꯃꯥꯗꯤ
ꯃꯥꯁꯨ ꯑꯦꯖꯝ ꯊꯖꯝ
ꯏꯚꯤꯅꯤꯡꯗ ꯒ꯭ꯂꯥꯁ ꯒ꯭ꯂꯥꯁ ꯊꯥꯡꯒꯠꯄꯗꯤ ꯇꯣꯛꯈ꯭ꯔꯦ ꯀꯣꯟꯕꯥꯅꯤ
ꯑꯁ ꯃꯥꯅꯤ ꯀ ꯃꯥꯅꯤꯛ ꯍꯎꯗ꯭ꯔꯦ ꯀ ꯃꯥꯅꯤ ꯃꯥ ꯗꯦ ꯐꯇꯤꯟ ꯐꯇꯤꯟ ꯂꯑꯣ
ꯎꯝ
ꯑꯃ ꯐꯥꯎ ꯇꯧꯗꯦ ꯍꯧꯖꯤꯛ ꯍꯧꯖꯤꯛ ꯃꯥ ꯃꯥ ꯈ ꯅꯣꯡꯉꯥꯏꯉ ꯀ꯭ꯔ ꯀꯄ ꯆꯂꯒ ꯇꯒꯤ ꯃꯥ ꯍꯧꯖꯤꯛ ꯐꯥꯎ ꯐꯖꯅ ꯑꯣꯆ ꯌꯥꯗꯦ ꯏꯕꯥꯅꯤ ꯅꯣꯡꯃꯥꯔꯁꯨ ꯇꯧꯗꯦ ꯇꯧꯗ꯭ꯔꯤ ꯑꯩꯁꯨ ꯇꯧꯗ꯭ꯔꯤ ꯉꯔꯥꯡ ꯉꯔꯥꯡ ꯇꯧꯋꯦ ꯑꯅꯥꯥꯡ ꯈꯥꯛ ꯇ ꯑꯣꯏ ꯍꯥꯏꯁꯨ
ꯑꯗꯨꯞ ꯇꯞꯅ ꯇꯞꯅ ꯊꯥꯗꯣꯛꯅꯕ ꯇꯧꯔꯣ ꯍꯛꯆꯥꯡ ꯌꯥꯗꯕꯅꯤ
ꯑ ꯇꯥꯎꯕꯅꯤꯅ
ꯎꯝ
ꯍꯧꯖꯤꯛꯄꯗꯤ ꯊꯥꯗꯣꯛꯈ꯭ꯔꯦ ꯍꯥꯏꯕ ꯌꯥꯔꯦꯗ ꯑꯥꯟ ꯃꯗꯤ ꯎꯝ ꯏ ꯄꯨꯣꯁꯤ ꯅ ꯇꯕꯨꯗꯣ ꯑꯗ ꯑꯗꯨ ꯌꯥꯎꯗꯔ ꯅꯪ ꯅꯪꯉꯣꯟꯗꯅꯦ ꯍꯥꯏ ꯍꯥꯏꯅꯤꯡꯁꯦ ꯅꯪꯗꯤ ꯅꯥꯥꯛꯁꯅꯑꯦ
ꯑꯇ ꯇꯒ ꯎꯝ ꯇꯪꯅ ꯐꯜꯂꯤꯕꯗꯤ
ꯑꯩ ꯁꯣꯝꯗ ꯋꯥꯛꯀꯤꯡ ꯂꯥꯛꯇꯕꯅꯤ ꯍꯧꯖꯤꯛꯀꯥꯟ ꯑꯦꯌꯥꯔꯄꯣꯔꯠ ꯔꯣꯝꯗ ꯆꯠꯄꯅꯦ
ꯅꯠꯇꯦ ꯅꯣꯏꯒꯤ ꯅꯣꯏꯒꯤ ꯕꯖꯥꯔꯗ ꯂꯩꯕꯗꯨꯗꯤ
ꯄꯗ꯭ꯔ
ꯑꯝ
ꯑꯁ ꯑꯗꯨꯗꯤ ꯇꯣꯈꯗ
ꯑ ꯅꯣꯏ ꯁꯤ ꯗꯨꯀ꯭ꯂꯥꯟ ꯃꯒꯤꯔ ꯑꯗꯨꯒ ꯃꯅꯤꯡꯒꯤꯔꯥ ꯃꯃꯥꯡꯒꯤꯔꯥ ꯅꯪ ꯅꯣꯏ ꯑꯗꯨꯝ ꯇꯧꯗꯣ
ꯑ ꯅ ꯇꯧꯕꯗꯨꯗꯤ ꯅꯤꯡꯉꯅꯦ
ꯑꯣ ꯃꯅꯤꯡꯒꯤꯅ ꯄꯣꯠ ꯈꯔ ꯐꯕ ꯃꯥꯜꯂꯦꯅꯦ
ꯑꯝ
ꯃꯃꯥꯡꯉꯗꯗꯤ ꯃꯤꯁꯨ ꯌꯥꯝꯃꯟꯉꯀꯣ ꯑꯗꯨ ꯑꯩꯈꯣꯏꯒꯤ ꯑꯩꯈꯣꯏꯒꯤ
ꯃꯅꯤꯡꯒꯤꯁꯨ ꯀꯩꯅꯣ ꯇꯧꯔꯤꯅꯦ ꯃꯤ ꯃꯄꯨꯗ ꯃꯤ ꯐꯦꯕꯔ ꯂꯩꯗꯅꯤ ꯍꯥꯏꯕꯗꯤ ꯌꯥꯝ ꯎꯁꯤꯠꯇꯕ ꯃꯑꯣꯡꯗ ꯁꯨꯃꯥꯏꯅ ꯇ꯭ꯔꯤꯠ ꯇꯧꯕ ꯃꯔꯛ ꯃꯔꯛꯇ ꯊꯦꯡꯅꯩꯌꯦꯕ ꯇꯃꯕꯨꯗꯤ ꯐꯖꯅ ꯇ꯭ꯔꯤꯠ ꯇꯧꯒꯗꯕꯅꯤꯗꯅ ꯍꯥꯏ
ꯑ ꯑꯗꯨꯗꯤ ꯌꯥꯗꯦꯍꯦ ꯑꯗꯨꯃꯥꯏꯅ ꯇꯥꯔꯗꯤ ꯇꯩ ꯆꯅꯤ ꯅꯃ ꯀꯔ ꯇꯧꯅꯤ
ꯍ ꯑ ꯊꯃꯞꯁꯨꯂꯥꯏꯇ꯭ꯔꯦ ꯄꯩꯁꯥꯁꯨ ꯄꯥꯏꯗ꯭ꯔꯦ ꯁꯛꯁꯨ ꯀꯤꯔꯦ ꯑꯁ ꯍꯤꯡꯕꯁꯦ ꯋꯥꯔꯅꯤꯗꯣ ꯆꯍꯤ ꯃꯉꯥ ꯇꯔꯦꯠ ꯑꯗꯗꯤꯗꯤ ꯊꯛꯄꯤꯤꯔ ꯁꯨ ꯈꯔ ꯁꯥꯊꯤꯔꯁꯨꯣ ꯄꯩꯁꯥꯄꯔꯨꯗꯤ ꯃꯤꯅ ꯄꯥꯝꯃꯦꯗꯅ ꯆꯥꯛꯁꯨ ꯊꯤꯔꯦ ꯅꯨꯡꯄꯤꯤꯁꯨ ꯐꯪꯗ꯭ꯔꯦ ꯄꯁ ꯁꯣꯄ ꯍꯗ꯭ꯔꯦꯟꯁꯤꯁꯦ
ꯑꯗꯨ ꯌꯥꯝ ꯀꯟꯅ ꯈꯟꯁꯤꯜꯂꯤ ꯂꯨꯒꯅꯨꯗ ꯈꯟꯁꯤꯜꯂꯨꯅꯨ ꯇꯝ ꯂꯥꯛ
ꯎ ꯇꯝꯗꯤ ꯂꯥꯛꯀꯅꯤ ꯇꯝꯗꯤ ꯂꯥꯛꯀꯅꯤꯕꯤꯖꯤꯅꯦꯁ ꯑꯦꯛꯖꯝ ꯊꯥꯎ ꯇꯀ ꯍꯧꯠꯇ꯭ꯔꯗꯤ ꯕꯤꯖꯤꯅꯦꯁ ꯀꯣꯕꯤꯒꯤ ꯕꯤꯖꯤꯅꯦꯁ ꯍꯧꯗꯣꯏꯅꯤꯅꯦ
ꯑꯣꯏ ꯂꯧꯗꯤ ꯌꯥꯕꯖꯥꯠꯅꯤ ꯑꯩ ꯇꯧꯔꯤꯁꯦ
ꯑꯩꯁ ꯃꯅꯦ ꯆꯁꯦ ꯑꯩꯈꯣꯏ ꯀꯃꯥꯏꯅ ꯍꯤꯡꯗꯣꯏꯅꯣ
ꯀꯣꯕꯤ ꯄꯥꯜꯂꯛꯄꯗ ꯑꯁ ꯅꯍꯥꯟꯋꯥꯏ ꯕꯣꯔꯗꯤꯡ ꯂꯩꯕ ꯃꯇꯝꯝꯅ ꯅꯤꯡꯁꯤꯡꯉꯨꯔꯅꯤ
ꯎꯝ ꯑ ꯟꯖ ꯅꯨꯡ ꯆꯥ ꯍꯥꯏꯔꯀ ꯈꯨꯣꯕꯤ ꯑꯃꯨꯛꯀ ꯆ ꯔꯣ ꯑꯃꯨꯛꯀ ꯆ ꯑꯗꯨꯣ
ꯎꯝ ꯑꯁ
ꯁꯤ ꯐꯥꯎ ꯀꯕꯤ ꯃꯅꯝ ꯃ ꯑ ꯇꯁꯤ
ꯌꯥꯝ ꯅꯤꯡꯁꯤꯡꯉꯦ ꯎꯝ
ꯎ